ꯍꯜꯂꯣ
ꯏꯧꯒ
ꯆꯥꯛ ꯇꯣꯑꯒ ꯂꯩ ꯅꯗꯤ ꯆꯥꯔꯕ
ꯑꯣ ꯑꯩꯈꯣꯏꯗꯤ ꯊꯣꯡ ꯑꯃ ꯍꯧꯗ꯭ꯔꯤꯗ
ꯋꯥꯜꯗꯦꯕ ꯅꯣꯏꯗ ꯋꯥꯜꯂꯝ ꯀ
ꯍꯣꯏ ꯈꯔꯋꯥꯗ
ꯍꯥꯥ
ꯈꯋꯥꯂꯤꯌꯦ
ꯎꯝ ꯎꯝ ꯅꯣꯡ ꯆꯨꯔꯛꯑꯦ ꯑꯩꯈꯣꯏꯗꯤ ꯅꯣꯡ ꯆꯨꯦ ꯍꯧꯖꯤꯛ ꯅꯨꯡꯁꯤꯠꯁꯨ ꯌꯥꯎꯕ ꯅꯣꯡꯁꯨ ꯀꯜꯂ ꯑꯂꯦ ꯃꯩꯁꯨꯣꯂꯇ
ꯑꯣꯂꯣ
ꯍ ꯇꯥꯏ ꯇꯥꯏ ꯇꯥꯕ꯭ꯔꯣ ꯍꯜꯂꯣ
ꯎꯝ
ꯑꯜꯂ ꯑꯣ ꯇꯥꯏꯅꯤ ꯑꯣ ꯇꯔꯦ ꯇꯥꯔꯦꯅꯒꯣꯏꯠꯇꯦ
ꯅꯦꯠꯋꯥꯛ ꯈꯔ ꯅꯨꯡꯉꯥꯏꯇꯕ
ꯅꯥꯅꯥꯂ ꯏꯕ꯭ꯔꯣ
ꯑꯣ ꯁꯤꯗ ꯆꯦ ꯑꯃ ꯑꯣꯏꯔꯛꯄꯀꯣ
ꯑꯥ ꯑꯥ
ꯐꯖꯅ ꯇꯥꯕ꯭ꯔꯥꯕꯒ꯭ꯔꯥꯎ
ꯍꯣꯏ ꯅꯪꯁꯤꯗꯤ ꯇꯥꯏꯌꯦ ꯁꯦꯡꯉꯦ ꯑꯩꯒꯤ ꯇꯥꯗꯕ꯭ꯔꯣ
ꯑꯣ ꯇꯥꯏ ꯇꯥꯏ
ꯊꯔꯣꯏ ꯀꯨꯝꯕ ꯆꯠꯀꯗꯕ꯭ꯔꯣ ꯅꯣꯏ ꯁꯔꯣꯏ ꯀꯨꯝꯕ ꯆꯠꯄ꯭ꯔꯣ
ꯑꯁ ꯆꯠꯇꯦꯗ ꯍꯔꯣꯏ ꯑꯩꯈꯟꯁꯦ ꯔꯥꯟꯅ ꯂꯥꯛꯏꯕꯗꯣ ꯑꯉꯥꯡꯁꯨ ꯇꯨꯝꯕ ꯑꯗꯨꯒ ꯅꯣꯡꯁꯨ ꯇꯥꯕꯀꯣ ꯍꯧꯖꯤꯛ
ꯑꯣ ꯎ ꯑꯉꯥꯡꯁꯤꯡꯗꯤ ꯀ꯭ꯂꯥꯁ ꯀꯌꯥ ꯀꯌꯥ ꯀꯥꯔꯦꯅꯣ
ꯑꯉꯥꯡꯁꯤꯡꯗꯤ ꯑꯍꯟꯗꯨꯅ ꯀ꯭ꯂ ꯀ꯭ꯂꯥꯁ ꯀ꯭ꯂ ꯀ꯭ꯂꯥꯁ ꯐꯣꯔ ꯇꯝꯃꯦꯌꯦ ꯑꯃꯗꯨꯅ ꯀ꯭ꯂꯥꯁ ꯋꯥꯟ ꯑ ꯇꯣꯟꯗꯗꯤ ꯁꯒꯤꯚꯥꯔꯗ ꯔꯗ
ꯎꯝ ꯎꯝ ꯐꯔꯅꯦꯦ ꯑꯃꯃꯨꯛ ꯑꯣ ꯌꯥ
ꯍꯅꯕꯗꯤ ꯂꯥꯏꯅꯦ ꯌꯣꯛꯄ ꯉꯝꯗꯦꯅꯦ
ꯍ ꯄꯣꯛꯑꯗꯤ ꯑꯗꯨꯝ ꯆꯥꯅ ꯆꯅꯕ ꯂꯥꯛꯀꯅꯤꯗ ꯑꯉꯥꯡ ꯌꯥꯝ ꯄꯣꯛꯄꯗꯤ ꯐꯕꯅꯦ
ꯍꯣꯏ ꯑꯗꯨꯕꯨꯗꯤ ꯆ
ꯈꯪꯗꯩ ꯁꯣꯔꯗꯤ ꯄꯥꯝꯕꯅꯦ ꯁꯣꯔꯅ ꯑꯃꯨꯛ ꯄꯦꯗꯤ ꯂꯧꯕꯇꯥꯥꯔ
ꯅꯪꯒꯤ ꯅꯨꯄꯥꯗꯤ ꯀꯔꯤ ꯊꯕꯛ ꯇꯧꯕ꯭ꯔꯣ
ꯑꯣ ꯑꯩꯈꯣꯏ ꯑꯉꯥꯡꯗ ꯃꯄꯥꯗꯣ ꯀꯝꯄꯅꯤ ꯑꯃ ꯗꯤ ꯌꯥꯎꯒ ꯑꯗꯨ ꯏꯒ ꯆꯈ꯭ꯔꯥꯄꯔ ꯅ ꯍꯥꯏꯕ ꯁ ꯆꯥꯕ ꯂꯩꯇ
ꯎ ꯅꯪ ꯅꯨꯄꯥꯅ ꯑꯍꯥꯟꯕꯣ ꯅꯪꯅ ꯑꯍꯟ ꯑꯣꯏꯕ꯭ꯔꯣ ꯆꯍꯤꯗꯤ
ꯀꯩꯕ
ꯅꯪ ꯅꯨꯄꯥꯅ ꯑꯍꯟ ꯑꯣꯏꯕ꯭ꯔꯣ ꯅꯪꯅ ꯑꯍꯟ ꯑꯣꯏꯕ꯭ꯔꯣ ꯆꯍꯤꯗꯣ
ꯑꯩ ꯅꯨꯄꯥꯅ ꯑꯍꯟ ꯑꯣꯏꯌꯦ
ꯑꯣ ꯃꯤ ꯈꯔꯗꯤ ꯃꯥ ꯅꯨꯄꯤꯅ ꯑꯍꯟ ꯑꯣꯏꯕꯁꯨ ꯂꯩꯕꯣ
ꯑꯣ ꯁꯤꯒꯤ
ꯋꯥꯀꯤꯡ ꯅꯣꯏꯗꯤ ꯀꯣꯏꯔꯣꯏꯗꯔꯣ ꯂꯩ ꯀꯥꯏ ꯀꯨꯝꯕ
ꯍꯧꯖꯤꯛꯔꯣ
ꯑꯥ ꯂꯩꯀꯥꯏ ꯀꯣꯏꯕ ꯆꯠꯂꯣꯏꯗ꯭ꯔꯣ ꯑꯩꯈꯣꯏꯗꯤ ꯂꯩꯀꯥꯏ ꯀꯣꯏꯔꯒ ꯆꯠꯂꯦ ꯅꯨꯡꯗꯥꯡꯒꯨꯝꯕꯗ ꯑꯗꯨꯒꯨꯝꯕ ꯂꯩꯀꯥꯏ ꯀꯣꯏꯕ ꯆꯠꯂꯦꯕ ꯑꯩꯈꯣꯏꯗꯤ ꯅꯨꯡꯗꯥꯡꯒꯨꯝꯝꯗ ꯑꯗꯨꯃꯥꯏꯅ ꯀꯣꯏꯕꯁꯨ ꯅꯨꯡꯉꯥꯏꯌꯦꯕ ꯀꯣ ꯈꯨꯟꯗ ꯆꯠꯂꯒ ꯑꯗꯨꯝ
ꯑꯣ ꯅꯨꯡꯉꯥꯏꯌꯦ ꯅꯨꯡꯉꯥꯏꯌꯦ ꯑꯩꯈꯣꯏꯗꯤ ꯆꯠꯄ ꯃꯇꯝ ꯂꯩꯇ꯭ꯔꯦ
ꯎꯝ ꯎꯉꯔꯦ ꯕꯣ ꯀꯨꯝꯕꯩꯁꯦ ꯌꯦꯡꯗ꯭ꯔꯣ ꯅꯑꯣꯏꯗꯤ
ꯍꯥ
ꯕꯣꯔ ꯌꯦꯗ꯭ꯔꯣ
ꯕꯣ ꯄꯌꯥ ꯌꯦꯡꯗꯦꯗ
ꯃꯤꯗꯤ ꯃꯣꯔ ꯌꯦꯅꯕꯅ ꯁꯤꯗꯗꯤꯀꯣ ꯆꯃ ꯀꯊꯦꯝ ꯃꯗꯅꯀꯥꯁꯤꯗꯒꯤ ꯄꯨꯡ ꯕꯥꯔꯣ ꯑꯃ ꯑꯗꯨꯋꯥꯏ ꯈꯛꯇ ꯂꯥꯛꯑꯦ ꯉꯥꯏꯕ ꯉꯝꯗꯦ ꯍꯦꯛꯇ ꯆꯨꯝꯊꯣꯛ
ꯑꯗꯨꯅꯦ ꯑꯩꯈꯣꯏꯁꯨ
ꯉꯥꯏꯕ ꯉꯝꯗꯦ ꯀꯣꯏꯁꯤ
ꯎꯝ ꯑꯩꯈꯣꯏꯗꯤ ꯊꯣꯡꯝꯕ ꯂꯣꯏꯔꯦ ꯉꯥꯏꯍꯥꯛ ꯂꯩꯔꯗꯤ ꯆꯥꯔꯅꯤ ꯀꯩꯅꯣ ꯊꯣꯡꯉꯦ ꯀꯩꯅꯣ ꯎꯁꯣꯏꯗꯣ ꯎꯁꯣꯏꯒ ꯌꯦꯟꯁꯥ ꯊꯣꯡꯉꯦ ꯎꯁꯣꯏ ꯃꯇꯅꯦ ꯍꯧꯖꯤꯛ ꯏꯁꯤꯀꯣ ꯑꯩ ꯀꯩꯅꯣ ꯋꯥꯗ ꯋꯥ ꯁꯣꯏꯗ ꯈꯥꯏꯉꯀꯣ
ꯎ ꯑꯗꯨꯗꯤ ꯑꯩꯁꯨ ꯌꯥꯎꯏ ꯍꯥꯏꯅ
ꯇꯞꯅꯩ ꯑꯩꯈꯣꯏꯗꯤ ꯑꯗꯨꯝ ꯐ꯭ꯔꯦꯁꯇ ꯂꯧꯔꯒ ꯑꯗꯨꯝ ꯆꯥꯏꯕ ꯍꯣꯏ ꯑꯗꯨꯝ ꯌꯨꯝ ꯅꯥꯞ ꯇ ꯂꯥꯛꯏꯕꯅꯤꯅꯀꯣ ꯑꯗꯨꯝ ꯍꯦꯛꯒ ꯆꯥꯞꯄ
ꯃꯥꯅꯦ ꯃꯥꯅꯦ ꯑꯁ ꯊꯥꯎꯅꯤ ꯍꯥꯏ
ꯍꯧꯖꯤꯁꯣꯏꯒ ꯌꯦꯟ ꯀꯣꯝꯕ ꯍꯥꯎ ꯍꯧꯗꯤ ꯆꯥꯔꯅꯤꯅ ꯂꯩꯅꯤ ꯔꯁꯨꯨ ꯌꯦꯅꯤ ꯍꯥꯥ
ꯂꯣꯡ ꯁꯨꯠ
ꯀꯣꯏꯗꯤꯅꯅꯨꯡ ꯇꯗꯤꯅꯅꯨꯡꯁꯤ ꯆꯗ ꯇꯨꯕꯤ ꯆꯨꯔ ꯀꯗꯧ ꯃꯥ ꯍꯔ
ꯑꯣꯏꯗꯤ ꯅꯣꯡ ꯌꯥꯝ
ꯅꯣꯡ ꯆꯨꯕꯁꯨ ꯅꯣꯡ ꯆꯨꯕꯁꯨ ꯂꯩꯕꯗꯤ ꯅꯨꯡꯉꯥꯏꯔꯅꯤ ꯅꯨꯡꯁꯥ ꯊꯥꯕ ꯍꯦꯟꯅ ꯅꯣꯡ ꯇꯨꯕꯅꯗꯤ ꯐꯩꯗ
ꯍꯣꯏ ꯍꯣꯏ ꯑꯗꯨꯕꯨꯗꯤꯁꯨꯕ
ꯑꯩꯈꯣꯏꯗꯤ ꯅꯣꯡ ꯆꯣꯡꯗ꯭ꯔꯗꯤ ꯂꯩꯕ ꯌꯥꯗꯕꯅꯦ ꯍꯨꯃꯥꯡꯅ ꯅꯣꯡ ꯆꯨꯗ꯭ꯔꯗꯤ ꯍꯨꯃꯥꯡꯅ ꯑꯁ ꯅꯨꯡꯁꯥ ꯁꯥꯕꯅ ꯂꯩꯕ ꯉꯝꯗꯦ ꯐꯦꯟ ꯐꯥꯎ ꯁꯥꯔ ꯂꯩ ꯍꯐꯥꯎ ꯁꯥꯏꯌꯦꯦ ꯑꯗꯨ ꯑꯩꯈꯣꯏꯗꯤ ꯎꯝ ꯍꯌꯦꯡꯁꯨ ꯁ꯭ꯀꯨꯜ ꯆꯠꯀꯅꯤꯀꯣ ꯅꯨꯆꯥꯁꯤꯡꯗꯤ ꯊ꯭ꯔꯤ ꯊ꯭ꯔꯤ ꯍꯜꯂꯣ
ꯑꯣ ꯁꯨꯔꯦꯁ ꯇꯥꯏ ꯇꯥꯏ
ꯎ